ꯍꯜꯂꯣ
ꯇꯥꯕ꯭ꯔꯣ
ꯇꯥꯢꯌꯦ
ꯀꯩꯗꯧꯔꯤꯅꯣ
ꯑꯗꯨꯝ ꯐꯝꯃꯤꯅꯦ ꯐꯝꯃꯤ
ꯑꯉꯥꯡꯅ ꯐꯝꯕ ꯌꯥꯕ꯭ꯔꯣ ꯀꯩꯗꯧꯕꯒꯤ ꯐꯝꯃꯤꯅꯣ ꯊꯕꯛ ꯁꯨꯕ ꯌꯥꯗ꯭ꯔꯣ
ꯏꯁ ꯌꯥꯝ ꯁꯔꯀꯥꯟꯁꯤꯗ
ꯁꯥꯔꯀꯥꯟꯁꯤꯗ ꯊꯕꯛ ꯁꯨꯒꯗꯕꯅꯤꯅꯦ
ꯅꯪꯗꯤ
ꯑꯩꯗꯤ ꯊꯕꯛ ꯁꯨꯔꯤꯅꯦ
ꯆꯤꯟ ꯊꯤꯒꯅꯨꯗ
ꯍꯥ
ꯆꯤꯟ ꯊꯤꯒꯅꯨꯗ
ꯀꯔꯤ ꯃꯈꯣꯜꯅꯣ
ꯑꯩꯅ ꯅꯣꯠ ꯁꯦꯒꯥꯏꯕ
ꯍꯥ
ꯑꯩꯅ ꯀꯣ
ꯎꯝ
ꯀꯩꯅꯣꯝ ꯁꯦꯒꯥꯏꯕ ꯑꯗꯨꯒꯤꯅꯤ
ꯀꯔꯤꯒꯤ ꯁꯦꯒꯥꯢꯔꯤꯅꯣ
ꯌꯥꯝ ꯁꯥꯏ ꯑꯗꯨꯒꯤ ꯕꯤꯠ ꯂꯩꯇꯕ ꯀꯩ ꯀꯩ ꯏꯟꯖꯥꯡ ꯆꯥꯔꯒꯦ
ꯑꯩꯈꯣꯏ ꯉꯁꯤꯁꯦ ꯀꯔꯤ ꯏꯟꯖꯥꯡꯅꯣ ꯀꯥꯎꯔꯦ ꯑꯣ ꯎꯠꯇꯤ ꯆꯥꯏ ꯍꯦꯍꯦ
ꯍꯧꯖꯤꯛ ꯍꯧꯖꯤꯛ ꯊꯕꯛ ꯆꯠꯂꯤꯔꯣ
ꯑꯥ ꯑꯩꯔꯣ ꯑꯩꯒꯤ ꯊꯕꯛꯇꯤ ꯂꯣꯢꯔꯤꯗ ꯌꯨꯝ ꯍꯜꯂꯛꯑꯦ ꯑꯩ ꯂꯧ ꯆꯠꯂꯤꯅꯤꯅꯦꯍꯦ ꯃꯇꯝꯁꯦ ꯃꯥꯡꯍꯟꯕ ꯌꯥ ꯄꯣꯟꯇꯦ
ꯎꯝ ꯎꯝ ꯁꯥꯗ꯭ꯔꯣ ꯅꯣꯏꯗꯦ
ꯁꯥꯃꯟꯕꯒꯤ ꯑꯁ ꯌꯥꯗ꯭ꯔꯦ ꯉꯁꯥꯏ ꯑꯌꯨꯛꯇꯤ ꯅꯣꯡ ꯇꯥꯏꯕ ꯈꯤꯇꯪ ꯈꯤꯇꯪ ꯇꯥꯕ ꯌꯥꯝꯇꯤ ꯇꯥꯗꯥꯕ
ꯇꯦꯝ ꯇꯦꯝꯄꯔꯦꯆꯔ ꯀꯌꯥ ꯀꯌꯥ ꯐꯥꯎ ꯀꯥꯒꯦ ꯅꯣꯏ
ꯇꯦꯝꯄꯔꯦꯆꯔꯔꯣ ꯑꯩ ꯌꯦꯡꯗꯦ ꯈꯪꯗꯦ ꯑꯩ ꯉꯁꯤ ꯄꯥꯏꯕ ꯁꯪꯗ꯭ꯔꯦꯕ ꯑꯗꯨꯒꯨꯝꯕ ꯌꯦꯡꯕꯗꯣ ꯁꯪꯗ꯭ꯔꯦ ꯐꯣꯟꯗ ꯌꯦꯡꯕꯗꯣ ꯁꯪꯗ꯭ꯔꯦ ꯀꯔꯤꯅꯣ ꯈꯪꯗꯦ
ꯍꯧꯖꯤꯛꯁꯨ ꯌꯦꯡꯕ ꯌꯥꯏꯅꯤ
ꯂꯝꯕꯤꯗ ꯆꯠꯄ ꯂꯝꯕꯤ ꯆꯠꯄꯗꯀꯣ ꯐꯣꯟ ꯄꯥꯏꯕ ꯌꯥꯗꯦ
ꯑꯣ ꯍꯧꯖꯤꯛ ꯍꯧꯖꯤꯛ ꯋꯥꯔꯤ ꯁꯅꯥꯔꯤꯁꯤꯗꯤ
ꯋꯥꯔꯤꯁꯤꯗꯤ ꯋꯥꯔꯤꯅꯦꯕ ꯃꯤꯠꯇꯣ ꯂꯝꯕꯤꯗ ꯌꯦꯡꯒꯗꯕ ꯈꯪꯉꯦꯗꯅ
ꯎꯝ
ꯀꯔꯤ ꯃꯊꯦꯜ ꯆꯥꯔꯒꯦ ꯉꯁꯤ꯫
ꯎꯁꯣꯏꯒ ꯈꯥꯃꯦꯟ
ꯍꯣꯏ ꯍꯥꯎꯔꯝꯒꯥꯅꯤꯅꯦ ꯎꯁꯣꯏꯒꯥ ꯈꯥꯃꯦꯟꯒꯥ ꯎꯁꯣꯏꯒ ꯈꯃ°ꯟ ꯉꯁꯤꯅ ꯑꯍꯥꯟꯕꯅꯤ ꯑꯩ ꯇꯥꯕ
ꯑꯩꯁꯨ ꯑꯍꯥꯟꯕꯅꯤ ꯆꯥꯕ꯫
ꯑꯍꯥꯟꯕ ꯆꯥꯕꯗꯣ ꯍꯥꯎꯕ꯭ꯔꯣ
ꯎꯁꯣꯏꯁꯦ ꯍꯩꯅꯗꯦ ꯍꯩꯅꯗꯦ
ꯍꯩꯅꯗꯦ ꯀꯩꯒꯤ ꯍꯩꯅꯗ꯭ꯔꯤꯅꯣ
ꯌꯥꯝ ꯆꯥꯔꯗꯤ ꯍꯩꯅꯗꯕ
ꯅꯨꯡꯇꯤꯒꯤ ꯆꯥꯔꯝꯃꯣꯏꯗ
ꯅꯨꯡꯇꯤꯒꯤꯗꯤ ꯅꯠꯇꯦ ꯌꯥꯝ ꯆꯥꯕ
ꯑꯣ ꯇꯣꯏꯅ ꯆꯥꯕ꯭ꯔꯣ
ꯎꯝ
ꯎꯝ ꯅꯊꯟꯗ ꯂꯩꯕ꯭ꯔꯣ ꯀꯅꯥ ꯀꯅꯥ ꯂꯩꯕ꯭ꯔꯣ
ꯏꯊꯟꯗꯥꯅꯤ ꯍꯨꯖꯤꯛ ꯑꯥꯁꯨꯛ ꯁꯥꯔꯥꯀꯥꯟꯁꯤꯗꯥ
ꯂꯥꯏ ꯊꯣꯔꯛꯀꯅꯤ ꯀꯣ
ꯍꯧꯖꯤꯛꯕꯨ
ꯅꯨꯡꯊꯤꯟꯗ ꯂꯥꯏ ꯂꯩꯕꯅꯤ꯫
ꯍꯣꯏ ꯍꯣꯏ ꯅꯣꯏ ꯅꯣꯏ ꯔꯣꯝꯗ ꯂꯩꯔꯝꯒꯅꯤ ꯑꯈꯣꯢꯗꯗꯤ ꯂꯩꯇ꯭ꯔꯦ ꯅꯣꯏꯗ ꯅꯣꯏꯗ ꯂꯩꯔꯝꯒꯅꯤꯕ ꯑꯩꯈꯣꯏꯗꯗꯤ ꯂꯩꯇꯦ
ꯑꯩꯈꯣꯏꯗꯤ ꯂꯥꯏ ꯂꯩꯇꯦ
ꯂꯩꯌꯦ ꯍꯧꯖꯤꯛ ꯊꯣꯛꯒꯅꯤ ꯌꯦꯡꯉꯣ
ꯅꯨꯡꯊꯤꯟꯗꯕꯨ ꯑꯩꯈꯣꯏꯔꯣꯝꯗꯤ ꯎꯃꯪ ꯌꯥꯎꯗꯕꯅꯤꯅ ꯂꯥꯏ ꯂꯩꯇꯦꯕ
ꯂꯩꯕꯅꯤ ꯂꯩꯕꯅꯤ ꯑꯩꯅ ꯑꯩꯅ ꯂꯣꯜꯂꯤꯕ ꯑꯗꯨꯒꯤꯅꯤ
ꯎꯝ
ꯑꯩꯅ ꯂꯣꯠꯍꯜꯂꯤꯕ
ꯂꯣꯞꯄ ꯌꯥꯝ ꯍꯩꯅꯦ
ꯅꯪ ꯂꯥꯛꯀꯅꯤ ꯍꯥꯏꯔꯝꯕ ꯑꯩꯅ ꯑꯗꯨꯒꯤ ꯂꯣꯜꯂꯣ ꯅꯪ ꯀꯣ
ꯎꯝ
ꯂꯝꯕꯤꯗ ꯂꯥꯛꯀꯅꯤ ꯍꯥꯏꯕ ꯑꯩꯅ ꯃꯣꯏꯗ ꯃꯥꯕꯨ ꯀꯤꯍꯟꯕ ꯌꯥꯗꯦ ꯀꯤꯍꯜꯂꯗꯤ ꯐꯨꯒꯅꯤ ꯍꯥꯏꯕ
ꯑꯣ ꯑꯗꯨꯒꯤꯔꯣ ꯑꯝꯇ ꯊꯣꯛꯇ꯭ꯔꯤꯁꯦ
ꯍꯣꯏ ꯍꯣꯏ ꯃꯥꯅꯦ ꯅꯪ ꯈꯪ ꯗ꯭ꯔꯣ ꯉꯍꯥꯟꯅ ꯅꫭꯡ ꯉꯍꯥꯟꯅ ꯅꯪ ꯊꯣꯛꯄꯈꯩ ꯑꯩꯅ ꯍꯥꯏꯕꯅꯤꯅꯦ ꯁꯨꯝꯃꯥꯏꯅ ꯃꯣꯏꯗ
ꯑꯣ ꯌꯥꯝ ꯐꯩ ꯌꯥꯝ ꯐꯩ ꯉꯁꯤꯗꯤ ꯀꯥꯏ ꯀꯥꯏ ꯆꯠꯄ꯭ꯔꯣ
ꯀꯣꯆꯤꯡ ꯆꯠꯂꯦ ꯍꯜꯂꯛꯑꯦ ꯑꯗꯨꯝ ꯂꯩꯔꯦ
ꯑꯗꯨꯝ ꯂꯩꯔꯦ ꯅꯨꯡꯉꯥꯏꯔꯝꯅꯤꯗ
ꯑꯥꯏꯁ ꯁꯥꯃꯟꯗꯅ ꯅꯨꯡꯉꯥꯏꯇꯦ
ꯍꯩꯁ
ꯄꫭꯈꯥꯏꯗꫭꯔꯦꯅꯦ ꯁꯥꯃꯟ
ꯅꯨꯡꯁꯥ ꯁꯥꯕ꯭ꯔꯣ ꯅꯣꯏꯗꯨꯁꯨ
ꯍꯣꯏꯅꯦ ꯃꯨꯜꯂꯅꯤ ꯑꯩ ꯃꯨꯟꯒꯦ ꯇꯧꯔꯕꯅꯦ ꯑꯩ
ꯅꯣꯏꯔꯣꯝꯗ ꯏꯪꯉꯦ ꯍꯥꯏꯕ ꯅꯠꯇ꯭ꯔꯣ ꯏꯪꯗ꯭ꯔꯣ ꯁꯥꯕ꯭ꯔꯣ ꯑꯗꯨꯗꯤ
ꯍꯣꯏꯅꯦ
ꯑꯩꯗꯤ ꯏꯪꯕ ꯃꯥꯜꯂꯦ ꯏꯪꯉꯝꯒꯗ꯭ꯔ ꯈꯟꯕ ꯍꯥꯥ
ꯅꯣꯏꯗꯗꯤ ꯈꯔ ꯏꯪꯉꯝꯃꯅꯤꯕ
ꯑꯩꯈꯣꯏꯗꯗꯤ ꯑ ꯌꯥꯝꯗꯤ ꯁꯥꯗꯦ ꯁꯥꯕꯕꯨꯗꯤ
ꯅꯪ ꯈꯪꯗꯕꯒꯤꯅꯦ ꯑꯈꯣꯏ
ꯎꯝ
ꯑꯈꯣꯏꯗꯤꯀꯣ ꯊꯥꯔꯇꯤ ꯑꯦꯠ ꯐꯣꯔꯇꯤ ꯗꯨꯒꯨꯝꯕ ꯀꯥꯕꯅꯤ
ꯌꯥꯝꯃꯟꯗ꯭ꯔꯣ ꯑꯗꯨꯗꯤ
ꯏꯁ ꯑꯁꯦꯡꯕꯅꯤꯅꯦ ꯊꯥꯖꯗ꯭ꯔ
ꯊꯥꯔꯇꯤ ꯑꯦꯠ ꯐꯣꯔꯇꯤ ꯁꯨꯔꯗꯤ ꯂꯧꯔꯅꯤꯅꯦ ꯅꯣꯏ
ꯃꯥ ꯃꯔꯛ ꯃꯔꯛꯇ ꯃꯨꯟꯒꯦ ꯇꯧꯔꯕꯅꯦ
ꯃꯨꯟꯗꯤ ꯃꯨꯟꯈꯤꯅꯨꯍꯦ
ꯍꯧꯖꯤꯛꯁꯨ ꯌꯨꯝ ꯃꯅꯨꯡꯗ ꯂꯩꯕ ꯌꯥꯗꯦꯌꯦ
ꯑꯗꯨꯗꯤ ꯃꯄꯥꯟ ꯊꯣꯛꯄ ꯃꯄꯥꯟ ꯊꯣꯛꯄ ꯁꯨꯌꯥ ꯌꯥꯔꯝꯃꯔꯣꯏꯅꯦ ꯅꯨꯡꯁꯥꯅ ꯍꯥꯏꯞꯗꯤ ꯅꯨꯡꯁꯥ ꯌꯩꯕꯗꯣ ꯁꯥꯔꯝꯅꯤꯕ
ꯍꯣꯏꯅꯦ ꯈꯣꯏꯗꯤ ꯈꯥꯡꯕ ꯉꯝꯃꯦ ꯑꯗꯨꯅ
ꯍꯦ ꯍꯦ ꯍꯦ ꯍꯜꯂꯣ ꯍꯜꯂꯣ ꯅꯪꯒꯤ ꯅꯦꯠꯁꯦ ꯆꯩ ꯆꯥꯒꯅꯤꯀꯣ ꯍꯜꯂꯣ